ꯍꯜꯂꯣ
ꯇꯥꯕ꯭ꯔꯣ
ꯇꯥꯔꯦ ꯇꯥꯔꯦ ꯀꯝꯗꯧꯕꯤꯔꯤꯒꯦ ꯁꯣꯝꯕꯣ
ꯑꯥ꯫ ꯀꯩꯗꯧꯔꯤꯒꯦ꯫
ꯆꯥꯛ ꯆꯥ ꯂꯣꯏꯔ ꯐꯝꯃꯝꯃꯤꯅꯦ꯫
ꯍꯥꯥ꯫
ꯆꯥꯛꯆꯥꯥ ꯑꯃ ꯂꯣꯏꯔꯒ ꯐꯝꯃꯝꯃꯤꯅꯦ ꯍꯧꯖꯤꯛꯇꯪ꯫ ꯆꯥꯔꯦ ꯅꯪ ꯆꯥꯗ꯭ꯔꯤꯕꯣ꯫ ꯍꯥꯎꯇꯦ ꯗꯥꯜꯒ ꯀꯪꯉꯥꯎꯅꯦ꯫
ꯅꯪꯅ ꯍꯪꯂꯛꯑꯣ ꯀꯔꯤꯅꯣ꯫
ꯏꯃꯥꯏ ꯏꯄꯦꯃ ꯍꯪꯉ ꯂꯣꯏꯔꯦ ꯀꯩꯅꯣ ꯊꯕꯛ ꯆꯠꯇꯄ꯭ꯔꯣ ꯉꯁꯤ꯫
ꯑꯗꫭ
ꯊꯕꯛ ꯆꯠꯄ꯭ꯔꯣ꯫
ꯍꯥꯥ꯫
ꯊꯕꯛ ꯆꯠꯇ꯭ꯔꯣ ꯆꯠꯂꯦ꯫ ꯅꯨꯡꯉꯥꯏꯕ꯭ꯔꯣ ꯁꯦꯜꯁꯄꯣ꯫
ꯑꯁ ꯈꯪꯗꯦꯗ ꯃꯤꯅꯥꯏꯒꯤ ꯊꯕꯛꯅꯤꯅ꯫
ꯍꯟꯗꯛꯀꯥꯟꯁꯦ ꯁꯦꯜꯁꯦ ꯀꯝꯗꯧꯒꯦ ꯃꯤ ꯂꯥꯛꯄ꯭ꯔꯣ ꯂꯥꯛꯇꯕ꯭ꯔꯣ꯫
ꯁꯦꯜꯁꯦ ꯃꯤ ꯂꯥꯛꯄ꯭ꯔꯣ ꯂꯥꯛꯇꯕ꯭ꯔꯣ꯫
ꯑꯥꯏ ꯂꯥꯛꯑꯦ ꯂꯥꯛꯄꯕꯨꯗꯤ ꯂꯥꯛꯑꯦ꯫
ꯑꯗꯨ ꯑꯣꯏꯔꯁꯨ ꯅꯍꯥꯟꯗ ꯑꯃꯗꯤ ꯅꯨꯡꯉꯥꯏꯔꯝꯃꯔꫭꯏ꯫
ꯅꯪꯗꯤ ꯆꯠꯄ꯭ꯔꯣ ꯊꯕꯛ꯫
ꯆꯠꯂꯦ ꯆꯠꯂꯦ ꯉꯁꯤ ꯉꯟꯅ ꯍꯜꯂꯛꯑꯦ ꯑꯗꯨꯒꯤꯅꯦ ꯆꯥꯛ ꯉꯟ
ꯅꯃꯥꯟꯅꯕꯤꯗꯨꯁꯨ ꯌꯥꯎꯕ꯭ꯔꯣ ꯊꯕꯛ ꯆꯠꯄꯗ꯫
ꯌꯥꯎꯋꯦ ꯏꯕꯥꯅꯤ ꯆꯠꯃꯤꯟꯅꯩꯅꯦ꯫
ꯃꯥꯗꯤ ꯀꯩ ꯀꯔꯝ ꯀꯔꯝ ꯇꯧꯔꯤꯒꯦ꯫
ꯑꯗꯨꯝ ꯂꯩꯔꯤꯕꯅꯤ ꯃꯥꯗꯤ꯫
ꯅꯣꯏꯒꯤ ꯊꯕꯛꯇꯨꯕꯨ ꯎꯝ ꯃꯤ ꯍꯥꯡꯕꯒꯨꯝꯕ ꯂꯩꯕ꯭ꯔꯣ꯫
ꯃꯤ ꯍꯥꯡꯕ ꯂꯩꯇꯏꯌꯦ ꯀꯗꯥꯏꯗꯒꯤ ꯃꯤ ꯍꯥꯡꯕꯅꯣ ꯂꯩꯔꯤꯕꯁꯤꯡꯗꯣ ꯂꯧꯊꯣꯛꯅꯤꯡꯕꯅ꯫
ꯑꯗꯣ ꯑꯥ ꯚꯦꯀꯦꯟꯁꯤꯒꯨꯝꯕ ꯂꯩꯔꯗꯤ꯫ ꯑꯩꯈꯣꯏꯕꯨꯁꯨ ꯈꯔ ꯈꯔ ꯍꯥꯏꯔꯛꯑꯣ꯫
ꯍꯥꯏꯒꯦꯕꯨꯗꯤ꯫ ꯍꯟꯗꯛꯀꯥꯟꯁꯦ ꯈꯔ ꯃꯤꯁꯦ ꯏꯀꯣꯝ ꯀꯣꯝꯕꯗꯨꯗ꯫ ꯑꯗꯨꯒꯅꯦ꯫ ꯍꯧꯖꯤꯛꯄꯨꯗꯤ ꯑꯃꯨꯛ ꯁꯤꯖꯟ ꯁꯤꯖꯟꯒꯤ ꯑꯣꯐꯔ ꯂꯥꯛꯑꯅꯤ꯫
ꯎꯝ ꯅꯣꯏ ꯊꯕꯛꯀꯨꯝꯕ ꯍꯥꯡꯕ ꯂꯩ ꯗꯤ ꯑꯩꯒꯤꯁꯨ ꯚꯦꯀꯦꯟꯁꯤ ꯑꯗꯨꯒ ꯏꯅꯥꯎꯅꯨꯄꯤ ꯑꯃꯁꯨ ꯂꯩꯌꯦ ꯃꯥꯁꯨ ꯚꯦꯀꯦꯟꯁꯤ ꯂꯩꯌꯦꯗꯤ ꯆꯪꯉꯦ ꯍꯥꯏꯌꯦꯕ꯫
ꯍꯣꯏ ꯍꯣꯏ ꯑꯗꯨꯕꯨꯗꯤ ꯑꯗꯨꯝ ꯂꯩꯅꯕ ꯀꯥꯟꯗ ꯍꯥꯏꯅꯔ ꯂꯣꯏꯔꯦ꯫ ꯅꯣꯏ ꯄꯣꯠꯆꯩ ꯑꯅꯧꯕ ꯄꯨꯔꯛꯄ꯭ꯔꯣ꯫ ꯄꯣꯠꯆ ꯆꯩ ꯑꯅꯧꯕ ꯄꯨꯔꯛꯄ꯭ꯔꯥ ꯍꯟꯗꯛ꯫
ꯀꯩꯕꯥ꯫
ꯄꯣꯠꯆꯩ ꯑꯅꯧꯕ ꯄꯨꯔꯛꯄ꯭ꯔꯥ ꯍꯥꯏꯕ꯫
ꯑꯣ ꯄꯨꯔꯛꯑꯦ ꯄꯨꯔꯛꯄꯗꯨ ꯍꯟꯗꯛꯁꯦ ꯎꯝ ꯌꯥꯝ ꯐꯖꯕ ꯑꯣꯏꯗꯦꯗ ꯁꯝꯃꯔ ꯀꯂꯦꯛꯁꯟꯁꯦ ꯀꯣ꯫
ꯑꯣ ꯃꯃꯟꯗꯤ ꯇꯥꯛꯉꯝꯅꯤꯅꯦ꯫ ꯍꯜꯂꯣ꯫ ꯍꯜꯂꯣ
ꯈꯪꯗ꯭ꯔꯦꯗ ꯑꯉꯥꯡ ꯌꯥꯎꯕꯅꯤꯅ ꯊꯕꯛ ꯁꯨꯕꯁꯨ ꯌꯥꯝ ꯋꯥꯕꯀꯣ
ꯍꯣꯏ ꯍꯣꯏ
ꯑꯗꯣ ꯎꯝ, ꯑꯥ ꯅꯣꯏ ꯃꯐꯝꯗ ꯊꯕꯛꯀꯨꯝꯕ ꯍꯥꯡꯕ ꯂꯩꯕꯁꯦ, ꯕꯦꯀꯦꯟꯁꯤꯒꯨꯝꯕ ꯍꯥꯡꯕ ꯂꯩꯔꯗꯤ ꯍꯦꯛꯇ ꯍꯥꯏꯔꯛꯎ ꯀꯣ ꯑꯩꯈꯣꯏ ꯁꯣꯝꯗ ꯌꯥꯝ ꯂꯥꯡꯃꯟꯗꯅ ꯑꯩ ꯀꯞꯅꯤꯡꯕ ꯑꯃ ꯐꯥꯎꯔꯛꯑꯦꯗ꯫
ꯃꯈꯣꯟ ꯇꯥꯗꯕ ꯖꯒꯥꯗ ꯊꯣꯛꯂꯛꯎ ꯀꯩꯅꯣ꯫
ꯇꯧꯍꯧꯒꯦ ꯍꯥꯏꯔꯒ
ꯎꯄꯥꯏ ꯂꯩꯇꯦꯌꯦ ꯑꯗꯨꯕꯨꯗꯤ, ꯑꯗꯣ ꯅꯪ ꯆꯥꯛꯇꯤ ꯆꯥꯔꯦ?
ꯆꯥꯗ꯭ꯔꯤ ꯑꯩꯗꯤ꯫
ꯊꯦꯡꯉꯦꯍꯦ
ꯑꯩꯁꯦ ꯑꯩꯒꯤ ꯅꯨꯄꯥ ꯉꯥꯏꯕꯗꯅꯦ, ꯃꯥꯁꯦ ꯊꯕꯛ ꯑꯃ ꯆꯠꯊꯣꯛꯈꯤꯕ ꯑꯗꯨ ꯉꯥꯏꯕꯗ ꯑꯩꯁꯦ, ꯃꯥꯕꯨ ꯉꯥꯏꯔꯒꯦꯗ ꯍꯥꯏꯅ ꯉꯥꯏꯔꯤꯕꯅꯦꯕ ꯂꯥꯛꯇꯤ ꯂꯥꯛꯑꯦ꯫
ꯑꯣ ꯑꯣ
ꯑꯗꯣ ꯃꯤ ꯈꯔ ꯁꯤꯗ ꯆꯥꯛ ꯆꯥꯔꯤꯌꯦ ꯑꯗꯣ, ꯃꯣꯏ ꯆꯥꯕ ꯂꯣꯏꯔꯒ ꯑꯃꯨꯛ ꯑꯉꯥꯡ ꯂꯧꯕꯗ ꯑꯩꯈꯣꯏ ꯏꯕꯥꯅꯤ ꯑꯃꯨꯛ ꯆꯥꯗꯣꯏꯅꯤ꯫
ꯑꯗꯣ ꯀꯩ ꯌꯦꯟꯁꯥꯡ ꯊꯣꯡꯉꯝꯃꯤꯅꯣ ꯉꯁꯤ, ꯅꯪꯅ ꯊꯣꯡꯉꯤꯔꯣ?
ꯑꯩꯅ ꯊꯣꯡꯉꯤꯅꯦ ꯉꯁꯤꯁꯦ ꯎꯝ ꯑꯥ ꯄꯣꯡ ꯍꯋꯥꯏꯒ ꯈꯥꯃꯦꯟ ꯎꯝ ꯁꯥꯎꯟꯗꯣ꯫
ꯑꯣ ꯑꯣ
ꯑꯗꯣ ꯍꯥꯞꯔ ꯊꯣꯡꯕꯅꯦ ꯑꯩꯅ꯫
ꯍꯥꯎꯔꯦ ꯍꯥꯎꯔꯦ ꯋꯦꯗꯔꯁꯤꯒ꯫
ꯆꯎꯟꯗꯣ ꯉꯔꯥꯡ ꯐꯨꯠꯄꯤꯕ ꯑꯃ ꯈꯔ ꯂꯩꯕ ꯑꯗꯣ, ꯇꯧꯊꯣꯛꯑꯒꯦ ꯏꯟꯁꯥꯡꯗꯨꯗ ꯊꯥꯛꯑꯒꯦꯗ ꯍꯥꯏꯅ ꯊꯥꯛꯄꯅꯤ꯫ ꯍꯥꯎꯒꯦꯔꯥ ꯍꯥꯎꯔꯣꯏꯔꯥ ꯈꯪꯗꯦ ꯇꯪꯁꯨ ꯇꯪꯕꯤꯗꯤ ꯑꯩ꯫
ꯍꯥꯎꯅꯦ ꯍꯥꯎꯅꯦ ꯑꯗꯣ ꯅꯪ ꯍꯌꯦꯡ ꯊꯕꯛ ꯆꯠꯀꯗ꯭ꯔꯣ?
ꯃꯥ ꯍꯌꯦꯡ ꯆꯠꯀꯅꯤ ꯍꯣꯏ꯫ ꯃꯥ ꯉꯁꯤꯁꯦ ꯀꯛꯆꯤꯡꯗ ꯆꯠꯄꯅꯦꯕ ꯀꯛꯆꯤꯡꯗ ꯆꯠꯂꯒ ꯑꯃꯨꯛ ꯑ ꯍꯜꯂꯛꯄꯅꯦꯕ ꯀꯣ꯫
ꯎꯝ
ꯍꯜꯂꯛꯑꯒ ꯑꯃꯨꯛ ꯕꯖꯥꯔ ꯃꯅꯨꯡꯗ ꯑꯃꯨꯛ ꯆꯠꯂꯦ ꯑꯗꯨꯒ, ꯃꯟꯇ꯭ꯔꯤ ꯄꯨꯈ꯭ꯔꯤꯗ ꯆꯠꯂꯦ ꯑꯗꯨ ꯃꯣꯏ ꯃꯄꯨꯒ ꯆꯠꯃꯤꯟꯅꯕꯩ ꯃꯄꯨ ꯉꯥꯏꯕ ꯃꯥꯁꯤ ꯑꯁꯤ ꯊꯦꯡꯈ꯭ꯔꯕ ꯊꯦꯡꯕꯗꯨ ꯗ ꯑꯃꯨꯛ ꯎꯝ ꯀꯩꯅꯣ ꯑꯥ ꯖꯤꯝ ꯆꯠꯄꯗꯣ ꯑꯃꯨꯛ ꯊꯦꯡꯈ꯭ꯔꯕ꯫
ꯑꯣ ꯑꯣ
ꯑꯗꯨ ꯆꯠꯂꯒ ꯑꯃꯨꯛ ꯍꯜꯂꯛꯄꯅꯦꯕ꯫
ꯑꯗꯣ ꯅꯪꯗꯤ ꯍꯌꯦꯡ ꯆꯠꯀꯗ꯭ꯔꯣ ꯊꯕꯛ?
ꯍꯥꯥ
ꯍꯌꯦꯡ ꯊꯕꯛ ꯆꯠꯀꯗ꯭ꯔꯣ?
ꯆꯠꯀꯅꯤ꯫
ꯋꯤꯛ ꯑꯣꯐꯀꯨꯝꯕꯗꯤ
ꯑꯣꯐꯇꯤ ꯁꯟꯗꯦ
ꯊꯟꯗꯦ ꯈꯇꯥꯡ
ꯎꯝ ꯑꯗꯨ ꯃꯔꯛꯇ ꯑꯗꯨꯝ ꯎꯝ ꯀꯩꯅꯣ ꯑꯥ ꯃꯣꯏ ꯑꯣꯗꯔ ꯂꯥꯛꯇꯦ ꯍꯥꯏꯔꯗꯤ ꯑꯗꯨꯝ ꯆꯠꯇꯕ ꯅꯨꯃꯤꯠꯁꯨ ꯌꯥꯎꯋꯦꯗ ꯑꯗꯨꯒ ꯑꯣꯗꯔ ꯌꯥꯝꯕ ꯅꯨꯃꯤꯠꯁꯨ ꯂꯩꯌꯦ ꯑꯗꯨꯒ ꯑꯣꯔꯗꯔ ꯌꯥꯝꯗ꯭ꯔꯗꯤ ꯑꯗꯨꯝ ꯉꯟꯅ ꯍꯜꯂꯛ
ꯑꯣ ꯑꯣ ꯑꯣ ꯑꯗꯣ ꯅꯣꯏ ꯃꯄꯨꯗꯤ ꯅꯨꯡꯉꯥꯏꯕ꯭ꯔꯣ ꯅꯪꯅ ꯇꯧꯕ ꯃꯐꯝꯗꯣ ꯍꯜꯂꯣ ꯍꯜꯂꯣ
ꯑ ꯇꯥꯏꯌꯦ
ꯅꯣꯏꯒꯤ ꯃꯄꯨꯗꯨꯗꯤ ꯃꯤ ꯐꯕ꯭ꯔꯣ ꯍꯥꯏꯕ
ꯐꯩꯌꯦ ꯃꯄꯨꯇꯣ ꯃꯥꯁꯦ ꯑꯥ ꯀꯩꯅꯣꯗꯩꯅꯦ ꯍꯥꯏ ꯎꯝ ꯕꯦꯡꯀꯣꯛꯇꯒꯤꯅꯤ ꯍꯥꯏ
ꯑꯗꯣ ꯃꯥꯁꯦ ꯎꯝ ꯑꯁꯤꯗ ꯊꯣꯛꯂꯛꯇꯕꯀꯣ ꯑꯩꯈꯣꯏꯕꯨ ꯁꯤꯟꯅꯕ ꯍꯥꯏꯕ ꯇꯥꯔꯦ ꯁꯤꯟꯅꯕꯗꯨꯁꯨ ꯍꯩꯕ ꯉꯥꯛꯇ ꯂꯥꯏꯔꯕ ꯃꯤ ꯈꯛꯇ
ꯍꯩꯔꯦ ꯍꯥꯏꯕꯒꯤ ꯊꯝꯃꯤ ꯑꯣꯏꯔꯝꯅꯦ ꯀꯔꯤ ꯅꯣꯏ ꯁꯨꯇꯤ ꯅꯣꯏ ꯁꯨꯇꯤꯒ ꯂꯧꯔꯗꯤ
ꯀꯝꯄ꯭ꯌꯨꯇꯔꯁꯨ ꯄꯥꯏꯕ ꯍꯩꯗꯨꯕꯨ ꯈꯛꯇ
ꯐꯖꯔꯃꯅꯤ ꯑꯗꯨꯗꯤ
ꯚꯤꯜ ꯐꯥꯎ ꯀꯛꯄ ꯍꯩꯇꯦꯅꯦ ꯑꯗꯣ ꯀꯃꯥꯏꯅ ꯃꯄꯨ ꯃꯄꯨꯁꯨ ꯁꯤꯟꯅꯕ꯭ꯔꯥ ꯍꯥꯏꯕ ꯉꯛꯇ꯭ꯔꯥ
ꯍꯩꯁ ꯍꯩꯔꯁꯅꯨ ꯍꯥꯏꯅ ꯊꯥꯗꯣꯛꯄ ꯑꯣꯏꯔꯝꯅꯦ ꯈꯤꯇꯪ ꯈꯤꯇꯪ ꯇꯝꯕꯗ ꯈꯪꯖꯔꯛꯀꯅꯤ ꯅꯣꯏꯁꯨ
ꯃꯣꯏꯗꯣ ꯀꯝꯄ꯭ꯌꯨꯇꯔꯗꯤ ꯈꯤꯜꯂꯦ ꯀꯦꯃꯦꯔꯥ
ꯀꯦꯃꯦꯔꯥꯁꯨ ꯃꯔꯤ ꯈꯤꯜꯂꯦꯕꯀꯣ ꯑꯗꯨꯀꯣ
ꯀꯣ
ꯀꯝꯄ꯭ꯌꯨꯇꯔꯒꯁꯦ ꯌꯥꯝ ꯀ꯭ꯋꯥꯂꯤꯇꯤ ꯑꯐꯕ ꯍꯥꯞꯄꯦ ꯑꯗꯨꯒ ꯁꯤ ꯄꯤꯌꯨꯒꯁꯦ ꯈꯨꯠꯁꯥꯎꯝ ꯑꯗꯣ ꯀꯝꯄ꯭ꯌꯨꯇꯔꯗꯣ ꯄꯥꯏꯕ ꯍꯩꯇꯕꯒꯤ ꯔꯦꯀꯣꯔꯠꯇꯣ ꯑꯣꯏꯅ ꯏꯔꯦ ꯃꯣꯏ ꯀꯦꯁ ꯃꯦꯃꯣ ꯕꯤꯜ ꯄꯦꯄꯔꯗꯣ ꯄꯤꯕ ꯍꯩꯇ꯭ꯔꯦꯕ ꯑꯗꯨꯒꯤ ꯃꯤ ꯈꯔ ꯈꯔꯗꯤ ꯅꯣꯏ ꯀꯗꯔ ꯐꯗꯔ ꯇꯧꯔꯒ ꯎꯝ ꯊꯥꯗꯣꯛꯂꯛꯄ ꯄꯣꯠ ꯆꯩꯩꯅꯤꯒꯁꯨ ꯍꯥꯏꯕ ꯌꯥꯎꯔꯤꯕ ꯖꯥꯠꯅꯤ ꯌꯥꯔꯦ ꯌꯥꯔꯦ ꯑꯆꯥꯄꯣꯠ
ꯑꯗꯣ ꯅꯣꯏ ꯃꯄꯨꯅꯗꯤ ꯀꯩꯝ ꯍꯥꯏꯗ꯭ꯔꯣ
ꯍꯜꯂꯣ
ꯎꯝ ꯇꯥꯏꯌꯦ
ꯅꯣꯏꯒꯤꯅ ꯅꯣꯏꯒꯤ ꯃꯄꯨꯅꯗꯤ ꯀꯦꯝ ꯉꯥꯡꯗ꯭ꯔꯣ ꯍꯥꯏꯕ ꯅꯣꯏ ꯃꯦꯅꯨꯋꯦꯜꯗ ꯏ ꯍꯥꯏꯅ
ꯉꯥꯡꯉꯦ ꯉꯥꯡꯕꯕꯨꯗꯤ ꯕꯦꯡꯀꯣꯛꯁꯨ ꯈꯔ
ꯈꯔ ꯂꯥꯞꯄꯅꯤꯅ ꯑꯗꯣ ꯉꯥꯏꯀꯣ ꯅꯣꯏ ꯁꯨꯇꯤ ꯂꯧꯕꯗ ꯄꯩꯁꯥ ꯀꯛꯄ꯭ꯔꯥ
ꯑꯥ ꯄꯝꯗꯨꯕꯨ ꯇꯥꯕ ꯖꯥꯠꯂ ꯇꯥꯗꯕ ꯖꯥꯠꯂ
ꯋꯥꯠꯂꯤ ꯋꯥꯠꯂꯤ
ꯉꯁꯤꯁꯦ ꯉꯥꯏꯔꯒ
ꯅꯠꯇꯦꯕ ꯅꯣꯏ ꯅꯣꯏ ꯁꯨꯇꯤ ꯀꯛꯄ꯭ꯔꯥ ꯍꯥꯏꯕ
ꯍꯥ
ꯅꯣꯏ ꯁꯨꯇꯤ ꯂꯧꯕꯗ ꯄꯩꯁꯥ ꯀꯛꯄ꯭ꯔꯥ ꯍꯥꯏꯕ
ꯁꯨꯇꯤ ꯂꯧꯕꯁꯦ ꯑꯩꯈꯣꯏꯗꯤ ꯁꯟꯗꯦꯁꯦ
ꯑꯩꯈꯣꯏ ꯁꯟꯗꯦꯁꯦ ꯑꯗꯨꯝ ꯁꯨꯇꯤ ꯄꯤꯌꯦ ꯑꯗꯣ ꯑꯩꯅ ꯍꯥꯏꯕꯗꯤꯅꯦ ꯑꯇꯣꯞꯄ ꯅꯨꯃꯤꯠ ꯂꯧꯕꯗ ꯄꯩꯁꯥ ꯀꯛꯄ꯭ꯔꯥ ꯍꯥꯏꯕ
ꯈꯪꯗ꯭ꯔꯦꯗ ꯑꯩꯁꯦ
ꯈꯪꯗꯔꯦꯗ ꯑꯩꯁꯦ
ꯒ꯭ꯌꯥꯟ ꯇꯥꯗ꯭ꯔꯦ ꯁꯤꯒꯤ ꯊꯕꯛꯁꯦ ꯇꯣꯛꯅꯤꯡꯈ꯭ꯔꯕꯀꯣ ꯇꯣꯂꯣꯞꯇꯣ ꯌꯥꯝꯗꯕꯒ ꯍꯧꯖꯤꯛ ꯃꯇꯝꯗꯨꯕꯨ ꯂꯨꯄꯥ ꯂꯤꯁꯤꯡ ꯃꯉꯥ ꯍꯥꯏꯕꯨ ꯀꯔꯤꯅꯣ ꯍꯥꯏꯕ ꯃꯤ ꯏꯅꯥꯛ ꯈꯨꯨꯟꯕꯁꯤꯡꯒꯤꯗꯤ ꯎꯝ ꯍꯣꯇꯦꯜꯗ ꯆꯪꯉꯒ ꯆꯥꯕ ꯀꯣꯟꯐꯎ ꯀꯣꯟꯅꯔꯣꯏ ꯃꯣꯏꯗꯤ ꯁꯤꯅ ꯊꯥꯗ ꯉꯥꯏꯔꯤꯕ
ꯑꯗꯨꯕꯨꯗꯤ ꯊꯃ ꯊꯤꯔꯁꯨ ꯑꯃꯨꯛ ꯐꯪꯗꯦꯌꯦ ꯇꯣ꯭ꯂꯣꯞ ꯌꯥꯝ ꯌꯥꯝꯗꯕ ꯍꯥꯏꯔꯁꯨ ꯊꯕꯛ ꯐꯪꯗ ꯑꯣ
ꯍꯥꯎꯇꯕ ꯉꯥꯛꯇ ꯄꯤꯑꯦꯕ
ꯅꯪ ꯇꯤꯐꯤꯟ ꯄꯨꯕ꯭ꯔꯥ ꯍꯥꯏꯕ ꯍꯜꯂꯣ ꯍꯜꯂꯣ ꯇꯥꯕ꯭ꯔꯣ
ꯑꯥ ꯇꯥꯏꯌꯦ
ꯅꯪ ꯇꯤꯐꯤꯟ ꯄꯨꯕ꯭ꯔꯥ ꯍꯥꯏꯕ ꯆꯠꯄꯗ ꯇꯤꯐꯤꯟꯒꯨꯝꯕ ꯄꯨꯗ꯭ꯔꯣ ꯅꯪ
ꯄꯨꯑꯦ ꯃꯔꯛꯇꯗꯤ ꯀꯣ ꯃꯔꯛꯇꯗꯤ ꯄꯨꯗꯦ
ꯑꯣ ꯅꯪ ꯆꯥꯛ ꯆ ꯄꯥꯅꯤꯡꯉꯥꯏ ꯊꯤ ꯇꯥꯕ꯭ꯔꯣ
ꯑꯩꯗꯤ ꯇꯤꯐꯤꯟ ꯄꯨꯔꯛꯑꯦ ꯏꯃꯥꯟꯅꯕꯤꯁꯤꯡꯗꯤ ꯇꯤꯐꯤꯟ ꯄꯨꯔꯛꯇꯦ ꯑꯗꯨꯒꯤ ꯏꯊꯟꯇ ꯑꯗꯨꯝ ꯄꯨꯔꯛꯄꯗ ꯅꯨꯡꯉꯥꯏꯇꯕꯀꯣ ꯏꯊꯟꯇ ꯆꯥꯕꯁꯨ ꯅꯨꯡꯉꯥꯏꯇꯦ ꯑꯗꯣ ꯃꯌꯥꯝꯗꯨ ꯄꯨꯟꯅ ꯑꯩꯅ ꯅꯨꯡꯇꯤꯒꯤ ꯄꯨꯔꯛꯑꯗꯤ ꯁꯤꯔꯣꯏꯗ꯭ꯔꯣ ꯍꯥꯏꯕ
ꯑꯗꯨꯕꯨꯗꯤ ꯆꯧꯃꯦ ꯑꯗꯣ ꯐꯔꯦꯁꯦ ꯅꯪ ꯀꯃꯥꯏꯅ ꯇꯧꯔꯤꯒꯦ ꯍꯥꯏꯅ ꯇꯧꯔꯛꯄꯅꯦ ꯆꯥꯛ ꯆꯊꯣꯛꯑꯣ ꯊꯦꯉꯦ ꯀꯣ ꯍꯌꯦꯡꯕ ꯑꯃꯨꯛꯀꯣ ꯋꯥꯔꯤ ꯁꯥꯟꯅꯁꯦ ꯁꯝꯅꯪꯕ ꯃꯇꯝ ꯇꯥꯕ꯭ꯔꯣ
ꯇꯥꯏꯌꯦ ꯀꯩꯕ ꯀꯩꯗꯧ ꯋꯦꯕ